ꯍꯜꯂꯣ
ꯎꯝ
ꯀꯩꯗꯧꯔꯤꯅꯣ
ꯐꯝꯃꯤꯑꯦ
ꯅꯨꯡꯁꯥ ꯌꯥꯝ ꯁꯥꯕ꯭ꯔꯥ
ꯁꯥꯏ ꯃꯩꯁꯨꯃꯨꯛ ꯂꯥꯛꯇ꯭ꯔꯦ
ꯁꯤꯗ ꯁꯨ ꯌꯥꯝ ꯁꯥꯥꯏꯌꯦ ꯂꯩꯕ ꯌꯥꯗꯕꯒꯤ ꯑꯃꯨꯛꯀ ꯃꯄꯥꯟꯗ ꯑꯃꯨꯛ ꯐꯝ ꯃꯅꯨꯡꯗ ꯑꯃꯨꯛ ꯐꯝ
ꯉꯁꯥꯏ ꯑꯩ ꯀꯩꯅꯣ ꯇꯧꯕꯗꯣ ꯑꯩꯈꯣꯏ ꯃꯦꯝ ꯍꯣꯏꯅ ꯆꯠꯄꯗꯣ
ꯎꯝ
ꯑꯗꯨ ꯃꯇꯝꯗꯨꯗꯤ ꯃꯣꯏꯗꯣ ꯃꯩ ꯁꯦꯝꯃꯒ ꯂꯩꯔꯝꯕꯅꯦꯕ
ꯎꯝ
ꯑꯗꯣ ꯑꯩ ꯑꯃꯨꯛ ꯍꯜꯂꯛꯄꯗ ꯃꯩꯗꯣ ꯑꯃꯨꯛ ꯂꯥꯛꯇ꯭ꯔꯦ
ꯀꯔꯤ ꯀꯔꯤ ꯍꯥꯏꯕ꯭ꯔꯥ ꯅꯪ
ꯀꯩꯁꯨ ꯍꯥꯏꯗꯦꯗ ꯑꯩꯅ ꯃꯣꯏꯒꯤ ꯗꯦꯂꯤ ꯔꯣꯁꯇꯔꯗꯣ ꯌꯦꯡꯒꯦ ꯍꯥꯏꯕꯗ ꯊꯝꯐꯝ ꯈꯪꯗ꯭ꯔꯦ ꯅꯪꯥ ꯂꯥꯑ ꯅꯪ ꯂꯥꯛꯑꯀꯥꯟꯗ ꯑꯣꯏꯅ ꯌꯦꯡꯉꯣꯌꯦ
ꯇꯣꯂꯣꯞꯇꯤ ꯍꯥꯞꯅꯤꯡꯉꯥꯏ ꯍꯥꯏꯗꯣ
ꯍꯥꯏꯗꯦ ꯑꯗꯨꯒ ꯑ ꯑꯩꯈꯣꯏ ꯃꯥꯅ ꯑꯩꯒꯤ ꯃꯣꯟꯒꯨꯝꯕ ꯂꯩꯇꯦ ꯀꯩꯅꯣ ꯍꯥꯏꯕꯤꯕ ꯃꯥꯜꯂꯦ ꯑꯗꯣ ꯃꯣꯏꯅ ꯃꯣꯟꯁꯨ ꯀꯩꯅꯣ ꯄꯤꯔꯛꯑꯦ ꯄꯤꯂꯣ ꯄꯤꯔꯦ ꯑꯗꯨꯒ ꯀꯥꯔꯇꯦꯟꯗꯣ ꯈꯔ ꯎꯝ ꯍꯥꯏꯗꯤ ꯑꯉꯥꯡ ꯃꯔꯛꯇ ꯂꯩꯗꯧꯅꯤꯅ ꯄ꯭ꯔꯥꯏꯚꯦꯁꯤꯗꯤ ꯑꯗꯨꯝ ꯄꯥꯝꯃꯤ ꯑꯗꯨꯅ ꯑꯗꯨꯒꯤ ꯃꯣꯏꯅ ꯀꯥꯔꯇꯦꯟ ꯃꯣꯏ ꯁꯦꯝꯃꯒ ꯂꯩꯌꯦ ꯑꯩ ꯕꯖꯥꯔ ꯆꯠꯂꯨꯈꯤꯒꯦ ꯑꯅ ꯑꯩꯅ ꯍꯥꯏꯔꯒ ꯆꯠꯂꯦ ꯑꯗꯨꯒ ꯄꯣꯠꯇꯨ ꯂꯧꯔꯦ ꯑꯃꯨꯛ ꯂꯥꯛꯑꯦ
ꯃꯤ ꯀꯌꯥꯔꯥ ꯑꯗꯨ ꯍꯣꯁꯇꯦꯜꯗꯣ ꯃꯤ ꯀꯌꯥ ꯂꯩꯕ꯭ꯔꯥ
ꯃꯤ ꯑꯩꯠꯇꯤꯟ ꯅꯥꯏꯟꯇꯤꯟ ꯇ꯭ꯋꯦꯟꯇꯤ ꯅ ꯂꯩꯔꯒꯅꯤ
ꯁ꯭ꯀꯨꯜꯒꯤ ꯍꯣꯁꯇꯦꯜꯔꯣ ꯅꯠꯇ꯭ꯔꯒ ꯃꯣꯏꯒꯤ ꯄ꯭ꯔꯥꯏꯚꯦꯠ ꯔꯣ
ꯎꯝ ꯄ꯭ꯔꯥꯏꯚꯦꯠ ꯑꯣꯏꯕꯗꯣ ꯑꯩꯈꯣꯏ ꯁ꯭ꯀꯨꯜꯒꯤ ꯁꯥꯇ꯭ꯔ ꯉꯥꯛꯇꯪ ꯂꯩꯕ ꯑꯇꯣꯞꯄ ꯁ꯭ꯀꯨꯜ ꯂꯩꯍꯟꯗꯕ
ꯎꯝ
ꯑꯗꯨꯒꯤ ꯂꯥꯞꯇꯦꯍꯦ
ꯏꯁꯀꯨꯜ ꯀꯦꯝꯄꯥꯁꯇꯔꯣ
ꯏꯁꯀꯨꯜ ꯃꯊꯛꯇ ꯏꯁꯀꯨꯜꯗꯒꯤ ꯑꯩꯈꯣꯏ ꯈꯣꯡ ꯈꯣꯡꯅ ꯆꯠꯄ ꯀꯥꯟꯗ ꯃꯤꯅꯤꯠ ꯃꯔꯤ ꯃꯉꯥ ꯁꯨꯃꯥꯏ ꯀꯩ
ꯑ ꯀꯔꯤꯔꯣꯝꯗꯔꯣ ꯑꯃ ꯎꯝ ꯂꯝꯕꯤ ꯑ ꯃꯊꯛ ꯀꯥꯈꯤꯕꯗꯨꯔꯣ ꯑꯃ ꯌꯥꯝꯅ ꯏꯁꯇ꯭ꯔꯦꯠ ꯏꯁꯇ꯭ꯔꯦꯠ ꯆꯠꯈꯤꯕꯗꯣ
ꯎꯝ ꯋꯦ ꯇꯨ ꯅꯣꯡꯃꯥꯏ ꯋꯥꯟ ꯍꯥꯏꯅ ꯊꯥꯕꯗꯣ
ꯑꯣ ꯑꯣ ꯏꯁꯇ꯭ꯔꯦꯠ ꯀꯥꯕꯗꯨꯀꯣ
ꯎꯝ ꯑꯗꯨꯗ ꯃꯣꯏꯒꯤ ꯍꯣꯁꯇꯦꯜ ꯃꯃꯤꯡ ꯏꯔꯝꯒꯅꯦꯕ ꯏꯕꯅꯦ
ꯎꯝ ꯂꯩꯕꯗꯤ ꯅꯨꯡꯉꯥꯏꯒꯗ꯭ꯔꯣ
ꯍꯥꯥ
ꯂꯩꯕꯗꯤ ꯅꯨꯡꯉꯥꯏꯒꯗ꯭ꯔꯣ
ꯎꯝ ꯑꯗꯨꯝ ꯅꯨꯡꯗꯤ ꯅꯨꯡꯉꯥꯏꯔꯒꯅꯤ ꯃꯣꯏ ꯆꯥꯔꯖꯤꯡ ꯇꯧꯐꯝꯁꯨ ꯑꯗꯨꯝ ꯂꯣꯏ ꯂꯣꯏꯅ ꯁꯨꯔꯒ ꯂꯩꯌꯦ ꯑꯗꯨꯒ ꯑꯩꯒꯤ ꯐꯤ ꯌꯥꯟꯐꯝꯁꯨ ꯑꯗꯨ ꯂꯣꯏ ꯃꯣꯏꯅ ꯄꯤ
ꯅꯪꯒꯤ ꯇꯣꯉꯥꯟꯅ ꯄꯝꯕꯤꯕ꯭ꯔꯥ
ꯃꯣꯏ ꯀꯩꯅꯣꯗ ꯑꯉꯥꯡꯁꯤꯡꯒ ꯂꯩꯒꯗꯕꯅꯦ ꯑꯗꯣ ꯑꯩꯒꯤ ꯇꯣꯉꯥꯟꯅꯀꯣ ꯀꯥꯔꯇꯦꯟ ꯈꯥꯔꯒ ꯀꯩꯅꯣ ꯇꯧꯕꯅꯤ ꯃꯣꯏ ꯑꯩ ꯂꯩꯇ꯭ꯔꯤꯉꯩꯗꯗꯤ ꯃꯣꯏ ꯋꯥꯔꯗꯦꯟꯒꯤ ꯀꯥ ꯑꯃ ꯄꯤꯕꯅꯤ ꯍꯥꯏꯌꯦ ꯑꯗꯣ ꯃꯣꯏꯅ ꯑꯉꯥꯡꯁꯤꯡꯗꯣ ꯀꯩ ꯇꯧꯕꯅꯣ ꯈꯪꯗ꯭ꯔꯦꯗꯅ ꯔꯨꯝ ꯄꯤꯔꯗꯤ ꯑꯗꯨꯒꯤ ꯃꯣꯏꯅ ꯑꯗꯨ ꯊꯨꯒꯥꯏꯔꯒ ꯑꯗꯨꯝ ꯏꯁꯇꯨꯗꯦꯟꯁꯤꯡꯒ ꯑꯗꯨꯝ ꯄꯨꯟꯅ ꯂꯩꯃꯤꯟꯅꯕ ꯑꯃ ꯃꯣꯏꯅ ꯁꯦꯝꯕ ꯑꯗꯨꯝ ꯐꯥꯕꯨꯗꯤ ꯐꯥꯔꯦ ꯑꯗꯣ ꯑꯩꯅ ꯂꯩꯕ ꯍꯩꯗꯣꯏꯔꯥ ꯍꯩꯔꯣꯏꯗꯣꯏꯔꯥ ꯈꯪꯗ꯭ꯔꯦ
ꯄꯪꯂꯩꯗ ꯂꯩꯕ ꯐꯤ ꯏꯟꯒꯅꯤ
ꯑꯗ ꯆꯥꯛ ꯌꯦꯟꯁꯥꯡꯗꯤ ꯃꯣꯏꯗ ꯆꯥꯁꯤ ꯌꯥꯏ ꯑꯗꯣ ꯑꯩ ꯆꯥꯕ ꯇꯜꯂꯦ
ꯆꯥꯛ ꯏꯟꯁꯥꯡ ꯍꯣꯁꯇꯦꯜꯒꯤ ꯅꯠꯇꯕ ꯃꯣꯏꯒꯤꯗ
ꯑꯧ ꯃꯣꯏꯒꯤꯗ ꯆꯥꯔꯥꯁꯦ ꯍꯥꯏꯌꯦ ꯑꯗꯣ ꯍꯥꯏꯗꯤ ꯆꯥꯕ ꯇꯟꯂꯦ ꯃꯣꯏꯗ ꯆꯥꯔꯗꯤ ꯀꯣꯟ ꯂꯤꯛ ꯐꯦꯡꯉꯣ ꯍꯥꯏꯔꯛꯀꯅꯤ ꯇꯟꯒꯤ ꯇꯟꯕꯒꯤ ꯋꯥꯅ ꯐꯠꯇꯕ ꯃꯣꯏꯒꯤ ꯀꯩꯅꯣ ꯇꯧꯔꯒ ꯂꯩꯔꯗꯤ ꯑꯩꯁꯦ ꯁ꯭ꯀꯨꯜ ꯅꯪꯅꯕ ꯀꯩꯅꯣꯃꯨꯛ ꯇꯧꯅꯤꯡꯉꯤ ꯇꯧꯔꯒꯗꯤ ꯊꯦꯡꯉꯅꯤꯗꯅ
ꯎꯝ
ꯑꯗꯨꯒꯦ
ꯍꯁ ꯌꯥ ꯑꯗꯨ ꯁꯥꯎꯅ ꯉꯪꯁꯤꯒ ꯏꯟꯖꯥꯡꯁꯨ ꯍꯥꯎꯔꯝꯝꯕꯅꯤꯅ ꯍꯧꯖꯤꯛ ꯍꯧꯖꯤꯛ ꯀꯥꯟ ꯍꯣꯁꯇꯦꯜꯗꯤ ꯍꯥꯟꯅꯒꯨꯝꯅꯁꯨ ꯅꯠꯇꯦ ꯏꯟꯖꯥꯡ ꯑꯗꯨꯝ ꯍꯥꯎꯔꯝꯒꯅꯤ
ꯗꯥꯎꯗꯤ ꯁꯣꯏꯗꯕꯤꯗ ꯑꯗꯨꯝ ꯆꯥꯕ ꯇꯥꯔꯦ
ꯗꯗꯥ ꯗꯗꯤ ꯍꯥꯎꯅꯤꯅ
ꯅꯪ ꯉꯥꯁꯤ ꯀꯩ ꯏꯟꯁꯥꯡ ꯆꯥꯔꯛꯒꯦ
ꯎꯝ ꯑꯩ ꯉꯁꯤ ꯌꯦꯟ ꯔꯨꯝ ꯆꯥꯏ ꯑꯥꯂꯨꯒ ꯑꯂꯨ ꯍꯥꯟꯅ ꯐꯨꯠꯂꯒ ꯀꯩꯅꯣ ꯇꯧꯕꯗꯣ ꯑꯂꯨꯗ ꯀꯩꯅꯣ ꯇꯧꯔꯒ ꯎꯝ ꯑꯂꯨ ꯑꯂꯨ ꯑꯂꯨ ꯆꯣꯞ ꯍꯥꯏꯕ꯭ꯔꯥ ꯑꯃ ꯊꯣꯡꯕꯗꯣ ꯃꯌꯥꯝ ꯊꯣꯡꯕꯗꯣ ꯑꯗꯨꯒ ꯌꯦꯟꯂꯨꯝꯗꯨ ꯇꯥꯎꯔꯒ ꯌꯦꯟꯂꯨꯝꯗꯨ ꯑꯃꯨꯛ ꯀꯣꯟꯅ ꯍꯥꯞꯄ ꯑꯃ ꯊꯨꯒꯥꯏꯕ ꯑꯗꯨꯒ ꯈꯥꯃꯦꯟꯒ ꯊꯣꯡꯕ ꯑꯗ ꯆꯥꯛ ꯈꯤꯇꯪ ꯈꯤꯇꯪ ꯊꯣꯡꯕꯒꯤ
ꯌꯥꯝ ꯈꯔ ꯌꯥꯝꯅ ꯊꯣꯡꯉꯣ ꯍꯥꯏꯗꯔꯣ
ꯍꯥꯏꯗꯦ ꯃꯥꯁꯨ ꯌꯥꯝ ꯆꯥꯅꯤꯡꯗꯦ ꯍꯥꯏ ꯑꯗꯨꯒꯤ ꯑꯩꯅ ꯀꯣꯇꯥ ꯑꯅꯤ ꯑꯅꯤ ꯐꯥꯗꯤ ꯊꯣꯡꯕ ꯀꯣꯇꯥ ꯍꯥꯏꯕꯁꯦ ꯏꯁꯇꯤꯔꯒꯤ ꯆꯁꯤꯡꯊꯕꯒꯤ ꯀꯞ ꯑꯗꯨ ꯃꯆꯥꯥꯗꯅꯦꯕꯣ ꯑꯗꯨꯗꯣ ꯍꯟꯗꯤ ꯑꯅꯤꯃꯛ ꯑꯩ ꯐꯔꯁꯇꯥ ꯂꯛꯄꯗꯣ ꯑꯅꯤꯃꯥꯈꯥꯏ ꯊꯣꯡꯕꯅꯦꯕ ꯑꯅꯤ ꯃꯈꯥꯏ ꯊꯣꯡꯕꯗꯅ ꯅꯍꯥꯛ ꯑꯅꯤꯃꯨꯛ ꯊꯣꯡꯈ꯭ꯔꯦ ꯍꯟꯗꯛꯇꯤ ꯑꯩꯁꯨ ꯌꯥꯝ ꯆꯥꯅꯤꯡꯗꯕꯒꯤ ꯍꯥꯏꯗꯤ ꯆꯥꯅꯤꯡ ꯆꯥꯅꯤꯡꯒ ꯍꯧꯒꯠꯄꯗꯨꯅ ꯐꯩꯕ ꯄꯦꯜꯂ ꯄꯦꯟꯅꯤꯡꯉꯥꯏ ꯆꯥꯔꯗꯤ ꯑꯃꯛ ꯑꯩꯗꯤ ꯐꯨꯛꯄ ꯌꯥꯗꯦꯕ ꯑꯗꯒꯤ ꯑꯃꯒ ꯇꯪꯈꯥꯏ ꯈꯤꯇꯅ ꯍꯦꯜꯂꯦ ꯑꯗꯨꯃꯥꯏꯅ ꯊꯣꯡꯉꯦ ꯑꯗꯨꯒ ꯑꯩꯗꯤ ꯈꯤꯇꯪ ꯐꯥꯔꯁꯇ ꯀꯦ ꯇꯧꯔꯦ ꯑꯗꯨꯒ ꯃꯥꯒꯤ ꯈꯔ ꯌꯥꯝꯗ ꯊꯝꯃꯦ ꯑꯗꯨꯒ ꯀꯨꯀꯔꯗ ꯈꯔꯃꯨꯛ ꯊꯝꯃꯦ ꯑꯗꯨꯒ ꯃꯥꯗꯤ ꯑꯗꯨꯝ ꯅꯁꯤ ꯅꯁꯤ ꯆꯔꯅꯤꯣ ꯆꯥꯛꯇꯣ ꯆꯥꯕ ꯉꯝꯗ꯭ꯔꯗꯤ ꯅꯨꯡꯊꯤꯟꯗꯒꯤ ꯅꯨꯡꯊꯤꯟꯜꯒꯤ ꯑꯃꯨꯛ ꯊꯝꯃꯗꯦ ꯅꯨꯡꯊꯤꯟꯁꯨ ꯆꯥꯗꯦꯕ ꯅꯨꯡꯊꯤꯟꯁꯨ ꯆꯥꯛ ꯆꯥ ꯅꯥꯗꯦꯕ ꯆꯥꯗꯕꯒꯤ ꯑꯗꯨꯝ ꯆꯥꯛꯇꯨ ꯀꯩꯅꯣ ꯑꯣꯏꯅꯤ ꯑ ꯑꯗꯨꯒꯤ ꯑꯗꯨꯒꯤ ꯃꯣꯔꯅꯤꯡꯒꯤ ꯆꯥꯛ ꯂꯦꯝꯕꯗꯣ ꯏꯚꯤꯅꯤꯡꯗ ꯑꯃꯨꯛ ꯆꯥꯕꯁꯨ ꯍꯥꯎꯗꯦꯕ
ꯎꯝ ꯆꯥꯛꯇꯣ ꯏꯪꯉꯗꯤ ꯆꯥꯕ ꯅꯨꯡꯉꯥꯏꯇꯕꯅꯦ
ꯃꯣꯏꯒꯤꯗꯤ ꯁꯤꯗꯒꯤ ꯁꯤꯒꯤ ꯆꯦꯡꯗꯣ ꯑꯥꯒꯤ ꯑꯩꯈꯣꯏ ꯀꯩꯅꯣꯒꯤ ꯆꯦꯡꯒ ꯃꯥꯟꯅꯗꯦꯕ ꯃꯣꯏꯒꯤ ꯍꯥꯏꯗꯤ ꯐꯥꯔꯁꯗ ꯊꯣꯡꯕꯗ ꯌꯥꯝ ꯄꯦꯂꯁꯨ ꯏꯪꯉꯗꯤ ꯌꯥꯝ ꯀꯟꯕꯅꯦꯕ ꯁꯥꯕꯤ ꯌꯥꯗꯕꯅꯦ ꯌꯥ ꯁꯃꯇꯗꯤ ꯅꯠꯇꯦ ꯑꯃꯕꯔꯥꯏ ꯍꯥꯏꯕꯗꯣ
ꯐꯪꯗꯦ
ꯔꯥꯏꯍꯥꯏꯅ ꯑ ꯀꯩꯅꯣꯗꯣ ꯕꯤꯔꯌꯥꯅꯤ ꯅꯠꯇꯦ ꯐ꯭ꯔꯥꯏꯗ ꯔꯥꯏꯁꯀꯨꯝꯕ ꯁꯦꯝꯕꯗ ꯇꯧꯕꯗ ꯑꯃ ꯑ ꯀꯩꯅꯣꯝꯇ ꯕꯁꯃꯇꯤ ꯅꯠꯇꯕ ꯕꯁꯃꯇꯤꯗ ꯑꯃꯨꯛ ꯁꯥꯡꯉꯦꯗꯅ ꯕꯁꯃꯇꯤ ꯅꯠꯇꯕ ꯐ꯭ꯔꯥꯏꯗ ꯔꯥꯏꯁꯇ ꯁꯤ ꯁꯤꯖꯤꯟꯅꯕꯅꯦ ꯍꯣꯇꯦꯜ ꯈꯔꯗꯤ
ꯉꯥꯏꯈꯣ ꯑꯗꯨꯝ ꯄꯥꯏꯌꯣ
ꯀꯔꯤ ꯎꯝ ꯎꯝ ꯎꯝꯝꯝ ꯎꯝ ꯇꯥꯕꯔꯣ
ꯇꯥꯕ꯭ꯔꯣ
ꯇꯥꯌꯦ
ꯑꯥꯎ
ꯀꯥꯔꯤ ꯇꯧꯕꯒꯤꯔꯥ
ꯑꯩꯈꯣꯏ ꯏꯄꯥ ꯐꯣꯟ ꯇꯧꯔꯛꯄ
ꯑꯣ ꯀꯔꯤꯍꯥꯏꯕ ꯍꯜꯂꯛꯑꯦ ꯍꯥꯏꯕꯔ
ꯍꯜꯂꯛꯇ꯭ꯔꯦ ꯑꯩꯈꯣꯏ ꯏꯃꯥ ꯕ꯭ꯂꯗ ꯇꯦꯁ ꯇꯧꯕꯗꯣ ꯍꯧꯖꯤꯛꯇ ꯂꯣꯏꯇ ꯉꯥꯏꯔꯤ ꯍꯥꯏꯕ
ꯑ
ꯑꯗꯨꯗꯒꯤ ꯑꯣ ꯀꯩꯅꯣ ꯇꯧꯕꯗꯣ ꯃꯥꯗꯣ ꯅ ꯉꯔꯥꯡ ꯑꯩ ꯀꯩꯅꯣ ꯑꯣꯛ ꯃꯔꯤꯜ ꯂꯩꯕꯗꯣ
ꯎꯝ
ꯑꯗꯣ ꯃꯥ ꯑꯅꯤ ꯆꯥꯈꯤꯕꯅꯦꯕ
ꯎꯝ ꯃꯥꯁꯨ ꯀꯩꯒ ꯆꯥꯕ꯭ꯔꯥ ꯆꯅꯗ꯭ꯔꯗꯤ ꯐꯥꯅꯤ ꯈꯇꯦ ꯃꯥ ꯃꯥꯏꯁꯦ ꯍꯦꯄꯥ ꯁꯥꯕꯒꯤꯅꯦ ꯈꯔ ꯐꯔꯗꯤ ꯑꯃꯨꯛꯀ
ꯎꯝ ꯑꯗꯨꯅꯦ ꯅꯍꯥꯟꯗꯣ ꯀꯩꯅꯣ ꯇꯧꯕꯅꯦꯕ ꯅꯍꯥꯟꯅ ꯁꯤ ꯕ꯭ꯂꯠ ꯇꯦꯁ ꯗꯥꯏꯔꯦꯛ ꯇꯧꯊꯣꯛꯑꯒ ꯍꯤꯗꯥꯛꯇꯣ ꯆꯥꯁꯦ ꯍꯥꯏꯕꯅꯦꯕ ꯃꯥꯅ ꯌꯥꯗꯕ ꯑꯗꯨꯗꯗꯤ ꯑꯩꯈꯣꯏꯁꯨ ꯄꯩꯁꯥꯗꯣ ꯃꯆꯤꯠ ꯃꯆꯤꯠ ꯃꯥꯒꯤ ꯍꯤꯗꯥꯛ ꯊꯥꯕꯗ ꯆꯠꯂꯦꯗꯅ
ꯎꯝ
ꯑꯗꯨꯅ ꯉꯁꯤꯁꯦ ꯃꯥ ꯌꯥꯝ ꯉꯝꯗ꯭ꯔ ꯃꯥꯜꯂꯦ ꯕꯂꯠ ꯇꯦꯖ ꯇꯧꯕ ꯆꯠꯁꯤ ꯍꯥꯏꯔꯒ ꯍꯣꯏ ꯊ ꯂꯥꯁ ꯂꯥꯁ ꯇꯦꯁꯇ ꯈꯛꯇꯪꯅꯦ ꯃꯥꯅ ꯀꯩꯅꯣ ꯇꯧꯔꯤꯁꯦ ꯌꯥꯒꯗꯧꯕꯁꯦ ꯑꯩꯈꯣꯏꯅ ꯍꯥꯏꯕꯗ
ꯃꯥꯗꯤ ꯃꯥꯗꯤ ꯈꯔ ꯐꯔꯗꯤ ꯈꯔ ꯐꯔꯗꯤ ꯑꯃꯨꯛꯀ ꯆꯠꯈ꯭ꯔꯅꯤ ꯃꯥꯗꯤ
ꯎꯝ ꯅꯍꯥꯟ ꯅꯍꯥꯟ ꯃꯥ ꯉꯔꯥꯡ ꯃꯥ ꯑꯣꯛ ꯃꯔꯤꯟ ꯆꯥꯗ꯭ꯔꯤꯉꯩꯗ ꯃꯃꯥꯟꯅꯕꯤ ꯂꯥꯛꯄ ꯑꯗꯨꯒꯤ ꯎ ꯂꯧ ꯆꯠꯄꯗꯣ ꯑꯗꯣ ꯊꯥꯡꯖꯗ ꯑꯣꯏꯅ ꯑꯃꯨꯛ ꯆꯠꯁꯤ ꯑꯃꯨꯛ ꯍꯥꯏꯔꯒ ꯂꯩ
ꯎꯝ ꯅꯥꯅꯤꯡ ꯕꯒꯤ ꯃꯥꯗꯤ
ꯎꯝ ꯃꯥꯗꯣ ꯁꯥ ꯁꯥ ꯉꯥꯗꯣ ꯃ ꯌꯥꯝ ꯆꯥꯁꯜꯂꯨꯕꯒꯤ ꯑꯣꯏꯔꯝꯒꯅꯦꯕ ꯃꯥꯅ ꯑꯁꯤ ꯀꯩꯅꯣ ꯇꯧꯔꯁꯦ
ꯑ ꯍꯥꯏꯌꯨ ꯐꯖꯅ ꯐꯠꯇ꯭ꯔꯤ ꯐꯥꯎ ꯆꯥꯒꯅꯨꯅ ꯍꯤꯇꯥꯛ ꯐꯔꯁꯨꯀꯣ ꯍꯤꯗꯥꯛ ꯆꯥꯕ ꯂꯣꯏꯗ꯭ꯔꯤ ꯐꯥꯎ ꯆꯥꯕꯗꯤ ꯌꯥꯗꯕꯅꯦ ꯆꯅꯤ
ꯑꯣꯥ ꯑꯩꯁꯨ ꯐꯤ ꯁꯥꯕꯁꯦ ꯂꯣꯏꯗꯧ ꯃꯥꯟꯗꯔꯦꯍꯦ
ꯑꯁ ꯑꯩꯈꯣꯏꯒꯤ ꯕ꯭ꯂꯦꯡꯀꯦꯠꯁꯨ ꯀꯪꯗ꯭ꯔꯤꯅꯦ ꯉꯔꯥꯡ ꯁꯨꯕꯗꯣ ꯅꯨꯡꯁꯥꯁꯦ ꯑꯃꯨꯛ ꯊꯣꯛꯄ ꯑꯗꯨꯒ ꯅꯣꯡ ꯃꯆꯥ ꯃꯆꯥ ꯑꯃꯨꯛ ꯇꯥꯕ ꯑꯃꯨꯛ ꯂꯧꯁꯤꯜꯂꯅꯤ ꯑꯃꯨ ꯇꯧ ꯃꯇꯣꯝ ꯃꯇꯣꯟ ꯆꯣꯠꯂꯤꯕꯅꯤ ꯎꯝ ꯎꯝ ꯑꯁꯤꯒꯤꯒꯤ ꯃꯐꯝꯁꯦ ꯁꯤꯒꯤ ꯌꯨꯝ ꯕꯔꯥꯁꯦ ꯀꯌꯥ ꯄꯤꯅ ꯃꯥꯟꯗ꯭ꯔꯥ
ꯂꯤꯁꯤꯡ ꯑꯅꯤ
ꯂꯤꯁꯤꯡ ꯑꯅꯤ ꯀꯛꯀꯤ ꯌꯨꯝꯅꯦ ꯁꯤ ꯌꯨꯝ ꯚꯔꯥꯁꯦ ꯑꯗꯨ ꯑꯗꯨꯒꯤ ꯃꯤꯅ ꯂꯣꯏ ꯂꯛꯅꯥꯕꯅꯦ ꯑꯁ ꯑꯗꯨꯗꯕꯨ ꯂꯤꯁꯤꯡ ꯑꯅꯤꯒꯤ ꯚꯔꯥ ꯂꯩꯕꯔꯅꯦ ꯂꯣꯏ ꯍꯥꯏ ꯍꯣꯏ ꯍꯣꯏ ꯁꯤ ꯌꯥꯝ ꯍꯣꯡꯉꯤ ꯑꯗꯨꯒ ꯃꯣꯏꯗꯤ ꯌꯨꯝꯗꯣ ꯈꯪꯗ꯭ꯔꯤꯕꯒꯤ ꯌꯨꯝ ꯃꯁꯛ ꯈꯪꯉꯗꯤ ꯈꯪꯅꯤꯡꯉꯗꯤ ꯃꯄꯨꯁꯨ ꯂꯩꯇꯦ ꯌꯥꯝ ꯌꯨꯝꯗꯣ ꯌꯨꯝ ꯃꯄꯨꯁꯨ ꯁꯨꯂꯥꯛ ꯂꯥꯛꯇꯦ ꯍꯥꯏ ꯁꯨꯂꯥꯛ ꯂꯥꯛꯇꯦ ꯑꯁꯤꯗ ꯂꯩꯕ ꯀꯥꯡꯕꯨꯅ ꯑꯗꯨꯝ ꯏꯁꯤꯡ ꯁꯦꯝꯕ ꯀꯩꯀꯩꯅꯣ ꯇꯧꯕ ꯂꯣꯏꯅ ꯇꯧꯕꯅꯦ ꯍꯥꯏ ꯑꯗꯨꯒꯤ ꯄꯪꯂꯩ ꯂꯩꯕꯅꯦ ꯀꯥꯁꯨ ꯌꯥꯝ ꯂꯩ ꯍꯨꯖꯤꯛ ꯍꯥꯡꯕ
ꯂꯤꯁꯤꯡ ꯑꯅꯤꯈꯛ ꯑꯣꯏꯕꯒꯤ ꯃꯤꯅ ꯂꯩꯅꯤꯡ ꯈꯔ ꯂꯩ ꯂꯩꯅꯤꯡꯗ꯭ꯔ ꯇꯣꯛ ꯁꯨꯃꯥꯏꯅ ꯇꯧꯕꯅꯦ ꯗꯤꯄꯣꯠꯁꯤꯁꯨ ꯆꯟꯗꯦ ꯑꯗꯨꯒ ꯃꯩ ꯃꯃꯟꯁꯨ ꯄꯤꯗꯦ ꯍꯥꯏ ꯂꯤꯁꯤꯡ ꯑꯅꯤꯗꯨꯅ ꯄꯨꯂꯞ ꯌꯥꯎꯔꯦ ꯍꯥꯏ
ꯐꯩꯅ ꯑꯗꯨꯗꯤ
ꯄꯩꯁꯥ ꯌꯥꯝ ꯇꯥꯡꯕ ꯂꯩꯅꯤꯡꯗꯕ ꯈꯣꯏꯗꯤ ꯑꯗꯨꯝ ꯂꯩꯕ ꯌꯥꯒꯅꯤ ꯀꯩꯅꯣꯗꯤ ꯈꯔ ꯐꯠꯇꯕ ꯇꯣꯔꯦꯠ ꯕꯥꯠꯔꯨꯝꯗꯤ ꯈꯔ ꯃꯣꯠꯄ ꯑꯗꯨꯒꯤꯅꯤꯗ ꯑꯇꯣꯞꯄꯗꯤ ꯑꯗꯨꯝ ꯌꯥꯏꯗ ꯀꯥꯗꯤ ꯌꯨꯝꯗꯨ ꯆꯦꯛꯀꯤ ꯌꯨꯝꯅꯤꯕ ꯑꯐ ꯁ꯭ꯇꯤꯌꯔꯗꯤ ꯅꯠꯇꯦ ꯐ꯭ꯂꯣꯔꯒ꯭ꯔꯥꯎꯟ ꯐ꯭ꯂꯣꯔ ꯈꯛꯇꯅꯦꯕ ꯃꯊꯛꯅ ꯃꯊꯛꯅ ꯇꯤꯟꯅꯤꯕ ꯑꯗꯨ ꯑꯣꯏꯔꯁꯨ ꯁꯤꯂꯤꯡ ꯍꯥꯞꯄꯦꯕ ꯑꯗꯨꯝ ꯌꯨꯝꯗꯤ ꯌꯥꯝ ꯐꯠꯇꯕ ꯅꯠꯇꯦ ꯀꯥꯏ
ꯁꯤꯂꯤꯡ ꯊꯥꯕꯁꯦ ꯄꯩꯁꯥ ꯀꯌꯥ ꯀꯌꯥ ꯆꯪꯉ ꯖꯥꯠꯅꯣ
ꯌꯥꯝ ꯆꯪꯗꯕꯅꯦꯗ ꯌꯨꯝ ꯄꯤꯛꯄꯗꯤ ꯀꯩꯅꯣꯗꯨ ꯂꯩꯔꯒ ꯂꯣꯏꯔꯦ ꯑꯥ ꯃꯊꯛꯇ ꯍꯥꯞꯄꯒꯤ ꯄ꯭ꯂꯥꯁꯇꯤꯛ ꯊꯝꯕꯗꯤ ꯈꯔ ꯍꯣꯡꯉꯅꯤ ꯑꯗꯨꯒ ꯀꯩꯅꯣ ꯊꯝꯝꯕꯗꯤ ꯈꯔ ꯇꯥꯡꯂꯝꯝꯒꯅꯤ ꯑꯃ ꯎꯝ ꯀ
ꯇꯥꯡꯗꯧ ꯃꯥꯜꯂꯦꯀꯣ ꯄ꯭ꯂꯥꯏ ꯊꯝꯕꯗꯤ
ꯄ꯭ꯂꯥꯏꯗꯤ ꯇꯥꯡꯒꯅꯤ ꯄ꯭ꯂꯥꯏ ꯅꯠꯇ꯭ꯔꯁꯨ ꯀꯩꯅꯣ ꯊꯝꯕ ꯌꯥꯏꯅ ꯑꯃ ꯑ ꯄ꯭ꯂꯥꯁꯇꯤꯛ ꯅꯠꯇꯕ ꯑꯃ ꯀꯥꯔꯄꯦꯗ ꯃꯥꯟꯕꯗꯣ
ꯑ ꯇꯔꯤꯄꯥꯟꯁꯨ ꯅꯠꯇꯕ ꯈꯔ ꯊꯥꯕꯗꯣ
ꯑꯩꯈꯣꯏꯗꯤ ꯑꯗꯨ ꯊꯝꯃꯦ ꯑꯗꯨꯅ ꯍꯦꯟꯅ ꯏꯪꯕꯅꯦ ꯇꯥꯏꯜꯁꯗꯤ ꯏꯪꯒꯅꯤꯕꯨ ꯇꯥꯏꯜꯁꯗꯤ ꯇꯥꯡ ꯍꯧꯖꯤꯛꯀꯤ ꯑ ꯄ꯭ꯂꯥꯏꯗꯤ ꯇꯥꯡ ꯇꯥꯡꯉꯤꯗꯅ
ꯎꯝ
ꯄ꯭ꯂꯥꯏꯗꯤ ꯏꯪꯒꯅꯤꯕꯨ ꯄ꯭ꯂꯥꯏꯗꯤ ꯇꯥꯡꯉꯦ ꯑꯗꯨꯒꯤ ꯑꯩꯒꯤ ꯑꯩꯒꯤ ꯑꯩꯒꯤ ꯌꯨꯝꯗꯒꯤ ꯀꯥꯗꯣ ꯑꯥꯒꯤ ꯌꯨꯝꯗ ꯑꯩꯒꯤ ꯀꯥꯗꯣ ꯃꯊꯛꯅ ꯍꯧꯖꯤꯛꯀꯤ ꯑꯗꯨ ꯊꯝꯕꯅꯦꯕ ꯗꯝꯕꯨꯔ ꯃꯟꯥꯟꯕꯗꯣ ꯑꯗꯨꯒ ꯃꯈꯥꯅ ꯃꯈꯥꯗꯣ ꯋꯥꯜꯗꯣ ꯑꯩꯈꯣꯏꯗꯨ ꯇꯤꯟꯅꯤꯗꯅ ꯇꯤꯟ ꯑꯊꯥꯕꯖꯥꯠꯇꯣ ꯑꯅꯧꯕ ꯍꯟꯗꯛ ꯌꯨꯝ ꯁꯦꯝꯅꯕꯗꯣ ꯑꯗꯨꯅꯦꯕ ꯋꯥꯜꯗꯣ ꯑꯗꯨꯒꯤ ꯑꯗꯨ ꯑꯗꯨꯒꯤ ꯀꯩꯅꯣ ꯍꯥꯞꯄꯇ꯭ꯔꯗꯤ ꯌꯥꯝ ꯁꯥꯒꯅꯤꯕ ꯑꯗꯨꯒꯤ ꯑꯗꯨꯒꯤ ꯎ ꯃꯄꯥꯟꯗꯅ ꯇꯤꯟ ꯑꯗꯨꯒ ꯃꯅꯨꯡ ꯂꯣꯝꯗꯅ ꯄ꯭ꯂꯥꯏ ꯊꯝꯕꯅꯦꯕ ꯑꯗꯨꯒ ꯃꯊꯛꯅ ꯗꯝꯕꯨꯔ ꯃꯥ ꯑꯗꯨꯒꯤ ꯌꯥꯝ ꯏꯪꯕꯅꯦ ꯑꯗꯨ ꯔꯨꯝꯗꯣ
ꯀꯥꯏꯕꯗꯤ ꯅꯨꯡꯉꯥꯏꯕ
ꯇꯨꯝꯅꯤꯡꯉꯦ
ꯑꯁ ꯑꯩꯗꯤ ꯍꯌꯦꯡ ꯑꯌꯨꯛ ꯄꯨꯡ ꯑꯍꯨꯝ ꯃꯈꯥꯏꯗ ꯍꯧꯒꯠꯀꯅꯤ
ꯕꯣꯜ__
ꯑꯍꯨꯝ ꯃꯈꯥꯏꯗ ꯕꯣꯜ ꯂꯩꯕꯅꯦ ꯑꯔꯖꯦꯟꯇꯤꯅꯥꯒꯤ
ꯑꯗꯣ ꯑꯩ ꯑꯗꯣ ꯑꯩꯈꯣꯏ ꯑꯪ ꯍꯌꯦꯡꯒꯨꯝꯕ ꯁ꯭ꯀꯨꯜ ꯍꯌꯦꯡꯒꯨꯝꯕ ꯁ꯭ꯀꯨꯜ ꯀꯥꯕ ꯍꯧꯔꯅꯦ ꯍꯥꯏꯕ ꯀꯥꯟꯗ ꯑꯥ ꯅꯨꯃꯤꯠ ꯅꯨꯃꯤꯗꯥꯡ ꯄꯨꯡ ꯕꯥꯔꯣ ꯃꯈꯥꯏꯗ ꯕ꯭ꯔꯥꯖꯤꯜꯒ ꯅꯣꯔꯋꯦ ꯁꯥꯟꯅꯒꯅꯤ
ꯎꯝ ꯌꯦꯡꯉꯨ